ꯇꯥꯔꯦ ꯇꯥꯔꯦ ꯇꯥꯔꯦ
ꯀꯩꯗꯧꯔꯝꯃꯤꯅꯣ
ꯑꯁ ꯑꯩ ꯁꯥꯃꯜꯂꯦꯅ ꯍꯤꯞꯄꯝꯕꯅꯤꯗꯥ ꯅꯪꯗꯤ
ꯑꯁ ꯑꯦ ꯁꯨꯝ ꯂꯩꯔꯝꯃꯤꯅꯦ ꯑꯩꯗꯤ ꯑꯩ ꯉꯍꯥꯛ ꯇꯨꯝꯗꯔꯨꯔ ꯃꯥꯜꯂꯦ
ꯎꯝ ꯎꯝ ꯁꯥꯕꯖꯤꯗ ꯇꯨꯝꯕꯒ ꯉꯝꯗꯦꯗ ꯕꯣ ꯈꯨꯠꯁꯥ ꯑꯝ ꯇꯧꯋꯦ
ꯉꯝꯗꯦ ꯉꯝꯗꯦ ꯍꯧꯖꯤꯛꯀꯥꯟꯗꯤ ꯌꯥꯝ ꯁꯥꯔꯦ ꯁꯥꯕꯖꯦ ꯑꯈꯣꯏꯅ ꯈꯪꯉꯛꯄꯗꯗꯤ ꯀꯩꯁꯨ ꯌꯥꯝ ꯁꯥꯔꯝꯗꯕꯅꯤ ꯁꯥꯕꯒꯤ ꯆꯥꯡꯖꯦ ꯌꯥꯝ ꯍꯦꯜꯂꯦ ꯏꯟꯗꯝꯗꯗ ꯍꯥꯏꯔꯒꯅ ꯇꯥꯞ ꯇꯥꯏꯅ ꯏꯪꯕ
ꯑꯗꯨ ꯍꯥꯏꯔꯒ ꯏꯪꯗꯝꯗꯥ ꯍꯥꯏꯔꯒ ꯍꯟꯗꯛꯀꯤ ꯅꯤꯡꯊꯝꯊꯥꯗꯩꯗꯤ ꯏꯪꯕ ꯁꯨꯛꯈꯪ ꯈꯪꯍꯧꯗ꯭ꯔꯦ ꯀꯃꯥꯏꯟ ꯇꯧ ꯀꯩꯅꯣ ꯈꯪꯗꯦ
ꯐꯥꯏꯖꯨꯞꯀ ꯎꯝ
ꯏꯪꯕꯗꯤ ꯑꯗꯨꯝ ꯏꯪꯉꯤꯗ
ꯈꯪꯗꯦ ꯑꯩꯗꯤ ꯏꯉꯣꯟꯗ ꯐꯩꯖꯨꯞꯀꯖꯦ ꯍꯥꯟ ꯃꯃꯥꯡꯒꯤꯗꯗꯤ ꯑꯅꯤ ꯑꯍꯨꯝ ꯁꯨꯞꯄ ꯕꯣꯛ ꯏꯪꯕꯅꯤ ꯍꯟꯗꯛꯇꯤ ꯕ꯭ꯂꯥꯡꯀꯦꯠ ꯑꯃꯈꯛ ꯁꯨꯞꯄꯦ ꯑꯗꯨꯗꯨꯒ ꯀꯔꯤ ꯇꯧꯈꯤꯗ꯭ꯔꯦ ꯍꯟꯗꯛꯇꯤ
ꯑꯈꯣꯏꯗꯤ ꯃꯔꯨ ꯑꯣꯏꯅ ꯑꯈꯣꯏ ꯍꯟꯗꯛꯀꯤ ꯅꯤꯡꯊꯝꯊꯥꯗ ꯑꯈꯣꯏꯅ ꯑꯈꯣꯏ ꯀꯥꯗꯒꯤ ꯃꯄꯥꯟ ꯄꯥꯛ ꯊꯣꯛꯇ꯭ꯔꯦꯗꯅ ꯁꯥꯟꯅꯔꯝꯗꯥꯏ ꯈꯣꯠꯂꯝꯗꯥꯏ ꯍꯥꯏꯐꯦꯠ ꯊꯣꯛꯑꯦ
ꯑꯪ
ꯑꯈꯣꯏ ꯇꯨꯝꯕꯗꯣ ꯎꯪ ꯑꯈꯣꯏ ꯐꯃꯨꯡꯗ ꯗꯨꯝ ꯑꯩꯅꯦ ꯑꯈꯣꯏ ꯏꯃꯥꯟꯅꯕ ꯖꯨꯒꯣꯔ ꯑꯗꯨꯗꯒꯤ ꯗꯤꯄꯛꯅꯦ ꯑꯗꯨꯝ ꯑꯈꯣꯏ ꯌꯥꯝ ꯅꯣꯡꯗꯝꯕꯅ ꯑꯃꯁꯨ ꯂꯩꯔꯝꯃꯦꯕ ꯑꯦ ꯑꯈꯣꯏ ꯃꯔꯤ ꯃꯉꯥ ꯃꯔꯤ ꯃꯉꯥ ꯑꯗꯨꯝ ꯐꯃꯨꯡꯗ ꯑꯗꯨꯝ ꯄꯨꯂꯞ ꯄꯨꯟꯁꯤꯟꯕꯅꯤꯗ ꯍꯥꯏꯕꯗꯤ ꯑꯗꯨꯝ ꯃꯣꯏ ꯃꯣꯏ ꯀꯥꯗ ꯇꯨꯝꯅꯤꯡꯉ ꯇꯨꯝꯃꯦ ꯇꯨꯝꯅꯤꯡꯉ ꯇꯨꯝꯗꯦ ꯑꯗꯨꯝ ꯑꯌꯥꯝꯕꯅ ꯑꯩꯈꯣꯏ ꯀꯥꯗꯅ ꯂꯣꯏ ꯂꯥꯑ ꯂꯥꯛꯑꯒ ꯇꯨꯝꯃꯦ ꯍꯥꯏꯗꯤ ꯄꯨꯜꯂꯒ ꯂꯩꯕꯒꯤ ꯅꯨꯡꯉꯥꯏꯕꯗꯣ ꯑꯗꯣ ꯀꯩꯅꯣ ꯇꯧ ꯀꯩꯅꯣꯝ ꯍꯪꯒꯦ ꯇꯧꯕꯅꯤꯅꯦ ꯑꯩꯁꯦ ꯅꯉꯣꯟꯗ
ꯎꯝ ꯍꯥꯏꯔꯣ ꯍꯥꯏꯔꯣ
ꯑꯝ ꯅꯪ ꯂꯣꯛꯇꯥꯛ ꯄꯥꯠꯁꯦ ꯀꯌꯥꯔꯛ ꯆꯠꯂꯨꯔꯒꯦ
ꯂꯣꯛꯇꯥꯛ ꯄꯥꯠꯁꯦ ꯑꯩ ꯈꯔ ꯑꯗꯨꯝ ꯆꯠꯂꯦ ꯉ ꯍꯥꯟꯅꯗꯁꯨ ꯀꯔꯥꯡꯐꯧ ꯌꯧꯁꯤꯂꯨꯏ
ꯑꯣ ꯑꯗꯣ ꯂꯣꯛꯇꯥꯛ ꯄꯥꯠꯀꯤ ꯅꯪꯅ ꯁꯨꯝ ꯆꯠꯄꯗ ꯀꯩ ꯀꯩ ꯊꯦꯡꯅꯒꯦ ꯍꯥꯏꯗꯤ ꯑꯈꯣꯏ ꯏꯃꯥꯟꯅꯕ ꯈꯔꯅ ꯑꯩꯁꯨ ꯑꯉꯥꯡ ꯑꯣꯏ ꯀꯥꯟꯗꯕꯨꯗꯤ ꯆꯠꯈ꯭ꯔꯦꯕꯀꯣ
ꯑꯝ
ꯑꯗꯣ ꯍꯥꯏꯗꯤ ꯍꯧꯖꯤꯛꯇꯤ ꯃꯌꯥꯝ ꯍꯣꯡꯉꯦ ꯍꯧꯖꯤꯛꯇꯤ ꯃꯣꯏ ꯁꯪ ꯅꯨꯡꯒ ꯁꯥꯗꯅ ꯑꯍꯤꯡ ꯂꯦꯛꯐꯝ ꯍꯣꯡꯒ ꯂꯩꯒꯅ ꯍꯥꯏꯌꯦꯕꯀꯣ ꯑꯗ ꯂꯣꯛꯇꯥꯛ ꯄꯥꯠꯀꯤ ꯃꯔꯝꯗ ꯈꯤꯇꯪ ꯅꯪꯅ ꯈꯪꯕꯗꯣ ꯈꯤꯇꯪ ꯁꯨꯃꯥꯏ ꯁꯨꯃꯥꯏꯅ ꯇꯧꯋꯤ ꯁꯨꯃꯥꯏ ꯁꯨꯃꯥꯏꯅ ꯇꯧꯏꯗꯨ ꯅꯤꯡꯖꯤꯡꯉ ꯇꯞꯅ ꯇꯞꯅ ꯑꯝꯇ ꯍꯥꯏꯕꯤꯔꯛꯑꯣꯅꯦ
ꯁꯨꯃꯥꯏꯅ ꯇꯧꯔꯦ ꯂꯣꯛꯇꯥꯛꯁꯦ ꯇꯤꯗꯤꯝꯗꯥꯏꯟ ꯂꯣꯝ ꯃꯣꯏꯔꯥꯡꯂꯣꯝ ꯆꯠꯂꯦꯗꯅ ꯃꯣꯏꯔꯥꯡ ꯂꯣꯝꯗꯩ ꯆꯠꯂꯅꯤ ꯑꯗꯨꯗꯩꯗꯤ ꯃꯣꯏꯔꯥꯡ ꯕꯖꯥꯔ ꯌꯧꯔꯦ ꯆꯠꯂꯅꯤ ꯑꯗꯩꯗꯤ ꯁꯦꯟꯗ꯭ꯔꯥꯗ ꯁꯦꯟꯗ꯭ꯔꯥꯒꯤ ꯃꯊꯛꯇꯅ ꯀ꯭ꯂꯥꯁ ꯁꯤꯛꯀꯤꯔ ꯀꯩꯅꯣꯝꯃ ꯁꯥꯕꯅꯦ
ꯑꯥ
ꯃꯣꯏ ꯀ꯭ꯂꯥꯁꯤꯛꯀꯤ ꯔꯦꯁꯇꯨꯔꯦꯟ ꯍꯣꯇꯦꯜ ꯑꯃ ꯂꯩꯕꯅꯦꯕ ꯑꯁꯨ ꯁꯣꯝꯗꯅ ꯃꯣꯏꯒꯤ ꯂꯣꯛꯇꯥꯛ ꯗꯤꯕꯂꯞꯃꯦꯟ ꯑꯣꯊꯣꯔꯤꯇꯤꯅ ꯇꯧꯔꯒ ꯍꯦꯛ ꯃꯥꯌꯣꯛꯅꯅ ꯀꯔꯤ ꯃꯣꯏꯒꯤ ꯂꯣꯛꯇꯥꯛ ꯗꯤꯕꯂꯞ ꯑꯣꯊꯣꯔꯤꯇꯤꯅ ꯇꯧꯔꯒ ꯃꯣꯇꯣꯔ ꯕꯣꯠ ꯍꯤ ꯅꯨꯡ ꯇꯧꯕꯒꯤ ꯑꯃꯨꯛ ꯇꯧꯕꯅꯦꯕ ꯍꯥꯟꯅꯗꯤ ꯑꯗꯨꯃꯥꯏꯅ ꯇꯧꯔꯝꯗꯦꯗꯅ ꯍꯥꯟꯅꯗꯤ ꯑꯗꯨꯝ ꯃꯣꯏꯒꯤ ꯍꯤ ꯅꯨꯡ ꯇꯣꯡꯗꯅ ꯈꯣꯠꯇꯅ ꯆꯨꯝꯅꯒꯤ ꯍꯤ ꯎꯅ ꯁꯥꯕꯗꯣ ꯑꯗꯨ ꯇꯧꯔꯣ ꯇꯧꯗꯔ ꯍꯧꯖꯤꯛꯅ ꯖꯦꯅꯦꯔꯦꯇꯔ ꯇꯧꯔ ꯎꯪꯍꯜꯂ ꯇꯧꯔꯦ ꯑꯗꯣ ꯑꯩꯅ ꯈꯪꯉꯛꯄꯗꯗꯤ ꯚꯥꯏ ꯀꯔꯤ ꯁꯨꯃꯥꯏꯅ ꯇꯧ ꯇꯧꯋꯦ ꯑꯍꯥꯟꯕ ꯈꯪꯗꯗꯤ ꯍꯧꯖꯤꯛꯀꯤ ꯂꯣꯛꯇꯥꯛ ꯗꯦꯕꯂꯞꯃꯦꯟ ꯑꯣꯊꯣꯔꯤꯇꯤꯅ ꯅ ꯃꯣꯏ ꯁꯥꯕꯗ ꯀꯟꯒꯤ ꯃꯃꯥꯡꯂꯣꯝ ꯍꯥꯏꯇꯥꯥꯝ ꯃꯤꯗ ꯑꯗꯣꯝꯒꯤꯗꯣ ꯑꯗꯣꯝꯒꯤꯗ ꯑꯣꯏꯅ ꯍꯤ ꯇꯣꯡꯉꯦ ꯑꯉꯥꯡ ꯑꯣꯏꯔꯤꯀꯥꯟꯗ ꯑꯩꯅ ꯆꯠꯄꯗꯨꯗꯤ
ꯑꯗꯣ ꯍꯧꯖꯤꯛꯇꯤ ꯑꯁꯣꯝ ꯂꯣꯝꯒꯤꯗꯨꯅ ꯍꯦꯟꯅ ꯂꯣꯛꯇꯥꯛ ꯗꯦꯕꯂꯞꯃꯦꯟ ꯑꯣꯊꯣꯔꯤꯇꯤ ꯂꯩꯕꯒꯤꯗꯨꯗ ꯑꯗꯣꯝꯒꯤꯗꯨꯅꯦ ꯍꯦꯟꯅ ꯃꯤꯗꯣ ꯑꯗꯣꯝꯗꯅ ꯑꯌꯥꯝꯕ ꯇꯨꯔꯤꯁꯈꯩꯁꯦ ꯑꯗꯣꯝꯗꯅ ꯑꯌꯥꯝꯕ ꯇꯣꯡꯉꯦꯕ
ꯑꯣ
ꯑꯗꯨꯗꯨꯒ ꯍꯧꯖꯤꯛꯅ ꯑꯁꯣꯝꯂꯣꯝꯒꯤ ꯍꯥꯟꯅ ꯑꯉꯥꯡ ꯑꯣꯏꯔꯤꯀꯥꯟꯗ ꯑꯩꯅ ꯇꯣꯡꯉꯄꯗ ꯃꯣꯏꯁꯨ ꯇꯧꯕꯨꯗꯤ ꯇꯧꯍꯧꯔꯤ ꯈꯔ ꯈꯔ ꯑꯗꯨꯝ
ꯒꯥꯔꯤ ꯃꯣꯏ ꯍꯤꯅ ꯇꯧꯔꯒ ꯃꯣꯇꯣꯔꯕꯣꯠ ꯈꯣꯡꯗ ꯑꯣꯠꯄꯤꯗꯨꯁꯨ ꯇꯧꯍꯧꯕꯅꯦ
ꯑꯗꯣ ꯃꯣꯏ ꯍꯥꯟꯅ ꯇꯧꯍꯧꯕ ꯀꯥꯡꯕꯨꯗꯨꯗꯤ ꯈꯤꯇꯪ ꯃꯤ ꯆꯪꯕꯩ ꯆꯥꯡꯗꯤ ꯋꯥꯠꯍꯧꯔꯦ ꯁꯤꯅꯦꯕ ꯍꯥꯏꯅꯤꯡꯉꯤꯁꯦ
ꯎꯝ ꯍꯥꯟꯅꯩꯗꯨꯅ ꯋꯥꯠꯍꯧꯔꯦ ꯀꯔꯤ ꯑꯉꯥꯡꯈꯩ ꯃꯣꯏꯗꯨꯅ ꯄꯨꯔꯥ ꯍꯧꯖꯤꯛ ꯑꯁꯣꯝꯒꯤ ꯅꯥꯀꯟꯒꯤ ꯑꯅꯧꯕꯒꯤꯗꯨꯗ ꯃꯤ ꯃꯌꯥꯝ ꯄꯨꯂꯞ ꯍꯤ ꯑꯃꯗ ꯃꯣꯏ ꯐꯅꯌꯥꯝ ꯇꯣꯡꯉꯒꯨꯝꯕ ꯌꯥꯏꯗꯅ
ꯑꯣ ꯑꯗꯣ ꯑꯗꯨꯃꯥꯏꯅ ꯍꯤ ꯑꯃ ꯇꯣꯡꯕ ꯈꯣꯠꯄꯗꯣ ꯍꯥꯏꯗꯤ ꯑꯈꯣꯏꯖꯦ ꯃꯤ ꯃꯉꯥ ꯆꯠꯂꯦ ꯈꯜꯂꯣ ꯍꯤꯗꯨꯗ ꯑꯈꯣꯏ ꯃꯉꯥ ꯇꯣꯡꯕ ꯆꯜꯂꯦꯅ ꯈꯜꯂꯖꯦꯕꯀꯣ ꯎꯝ ꯃꯤꯁꯤꯡ ꯒꯤ ꯄꯩꯁꯥ ꯂꯧꯗꯣꯏꯔꯥ ꯅꯠꯇ꯭ꯔꯒ ꯃꯥꯒꯤ ꯍꯤꯗꯨꯒꯤ ꯕꯣꯠꯇꯨꯒꯤ ꯄꯩꯁꯥꯗꯨ ꯄꯨꯟꯅ ꯂꯧꯗꯣꯏꯔꯥ ꯅꯠꯇ꯭ꯔꯒ ꯀꯃꯥꯏꯅ ꯇꯧꯒꯦ
ꯃꯣꯏꯗꯣ ꯑꯗꯣꯝꯒꯤꯗꯤ ꯕꯣꯠꯇ ꯆꯠꯂꯧꯋꯦ ꯕꯣꯠ ꯕꯣꯠ ꯑꯥ ꯕꯣꯠ ꯑꯃꯩ ꯁꯝꯅ ꯍꯥꯏꯕꯗ ꯂꯤꯁꯤꯡ ꯑꯃ ꯆꯅꯤ ꯆꯍꯨꯝ ꯍꯥꯏꯔꯗꯤꯅꯦ ꯑꯈꯣꯏ ꯇꯔꯥꯏꯅꯤꯊꯣꯏ ꯇꯔꯥꯍꯨꯝꯗꯣꯏ ꯇꯔꯥꯃꯔꯤ ꯇꯔꯥꯉ꯭ꯋꯥ ꯇꯣꯡꯉ ꯗꯤ ꯂꯨꯄꯥ ꯌꯦꯟꯊꯣꯛꯅꯕꯗ ꯑꯗꯨꯝ ꯆꯥꯝꯃ ꯆꯥꯝꯃꯗꯪ ꯌꯦꯟꯅꯔꯖꯨ ꯑꯗꯨꯝ ꯌꯥꯏꯗꯅ
ꯎꯝ
ꯑꯗꯨ ꯁꯥꯡ ꯁꯥꯡꯅ ꯑꯗꯨꯃꯥꯏꯅ ꯗꯨꯖꯨ ꯊꯧꯕꯤꯌꯦ ꯑꯗꯩꯗꯤ ꯑꯗꯨ ꯆꯪꯉꯒꯗꯤ ꯑꯗꯩꯗꯤ ꯃꯣꯏꯒꯤ ꯐ꯭ꯂꯨꯠ ꯐꯨꯝ ꯃꯊꯛꯇ ꯑꯍꯤꯡ ꯂꯦꯛꯄꯃ ꯍꯧꯖꯤꯛ ꯀꯟꯅ ꯇꯧꯔꯤꯗꯅ
ꯑꯥ
ꯑꯗꯨꯒꯤꯗꯨꯅ ꯀꯔꯥꯡ ꯑꯥꯏꯂꯦꯟꯗꯣ ꯀꯔꯥꯡ ꯑꯥꯏꯂꯦꯟ ꯊꯥꯡꯒ ꯀꯔꯥꯡꯒꯤꯗꯣ
ꯑꯥ
ꯑꯗꯨ ꯇꯧꯋꯦ ꯑꯗꯨꯒꯤꯗꯨꯗꯤ ꯑꯩꯅ ꯑꯉꯥꯡ ꯑꯣꯏꯌꯤꯀꯥꯟ ꯆꯠꯄꯗꯗꯤ ꯀꯥ ꯍꯦꯟꯅ ꯑꯗꯨꯝ ꯆꯨꯝꯅꯒꯤ ꯑꯁꯣꯝ ꯀꯔꯥꯡꯒꯤ ꯂꯥꯟꯕꯒꯤꯗ ꯍꯤ ꯇꯣꯡꯗꯣꯛ ꯇꯣꯡꯖꯤꯟ ꯇꯧꯕꯗꯣ ꯑꯗꯨꯈꯛ ꯑꯣꯏꯔꯝꯃꯦꯕ
ꯑꯥ
ꯑꯗꯨꯒ ꯍꯧꯖꯤꯛꯅ ꯑꯃꯨꯛ ꯄꯨꯔꯥ ꯐꯨꯝꯗꯤꯗ ꯇꯧꯔꯒ ꯌꯨꯝ ꯃꯆꯥ ꯃꯆꯥ ꯁꯥꯔꯒ ꯃꯤ ꯑꯍꯤꯡ ꯂꯦꯛꯅꯕꯤ ꯆꯥꯛ ꯏꯁꯤꯡ ꯊꯣꯡꯗ ꯈꯣꯠꯇꯅ ꯇꯧꯅꯕꯗꯣ ꯑꯗꯨꯃꯥꯏꯅ ꯇꯍꯧꯔꯦ ꯍꯧꯖꯤꯛꯇꯤ ꯑꯗꯩꯗꯤ ꯍꯧꯖꯤꯛꯇꯨ ꯐꯖꯅ ꯑꯗꯨꯒꯤ ꯀꯔꯥꯡ ꯆꯪꯕꯒꯤ ꯍꯥꯟꯅꯒꯤ ꯍꯤ ꯊꯥꯡꯐꯝ ꯂꯩꯔꯝꯕꯗꯣ ꯍꯧꯖꯤꯛꯇꯤ ꯍꯤꯖꯦ ꯄꯔꯦꯡ ꯁꯥꯅ ꯌꯥꯔꯦ ꯍꯧꯖꯤꯛꯇꯤ ꯌꯥꯝꯅ
ꯎꯝ
ꯑꯗꯨꯗꯩꯗꯤ ꯒꯥꯔꯤ ꯄꯥꯔꯀꯤꯡꯒꯤ ꯁꯦꯕ ꯁꯝꯅ ꯍꯥꯏꯔꯕꯗ ꯑꯗ꯭ꯋꯥꯏꯗꯖꯨ ꯏꯀꯅꯃꯤ ꯒꯤ ꯑꯣꯏꯕ ꯁꯦꯟ ꯊꯨꯝꯒꯤ ꯐꯤꯕꯝꯗꯗꯤ ꯌꯥꯝꯅ ꯑꯆꯧꯕ ꯃꯇꯦꯡ ꯄꯥꯡꯉꯦꯗ ꯍꯣꯏ ꯑꯗꯨ꯭ꯋꯥꯏꯒꯤꯗ ꯂꯩꯍꯧꯔꯤꯗꯣ ꯌꯥꯝ ꯐ ꯎꯝ
ꯑꯩꯅ ꯍꯪꯅꯤꯡꯉꯤꯅꯥ ꯀꯩꯅꯣꯖꯦ ꯁꯤꯖꯦ ꯎꯝ ꯑꯈꯣꯏꯅ ꯑꯍꯤꯡ ꯂꯦꯛꯀꯦꯒ ꯍꯥꯏꯔꯗꯤꯅꯦ ꯑꯥꯗ ꯑꯍꯤꯡ ꯂꯦꯛꯀꯦ ꯍꯥꯏꯕꯒꯤ ꯑꯥ ꯑꯈꯣꯏꯅ ꯑꯍꯤꯡ ꯂꯦꯛꯀꯦꯖꯨ ꯗꯨꯝ ꯈꯨꯗꯛꯇ ꯆꯠꯂꯨꯔ ꯂꯦꯛꯄ ꯌꯥꯕ꯭ꯔꯥ ꯅꯠꯇ꯭ꯔꯒ ꯍꯥꯟꯅ ꯍꯥꯏꯗꯤꯔꯥꯥꯅ ꯍꯥꯟꯅ ꯃꯣꯏꯗꯒꯤ ꯑꯌꯥꯕ ꯑꯃ ꯂꯧꯗꯣꯏꯔꯥ ꯅꯠꯇ꯭ꯔꯒ ꯆꯠꯂꯦꯅ ꯈꯜꯂꯣ ꯑꯈꯣꯏꯅ ꯆꯥꯅ ꯊꯛꯅꯤꯡ ꯆꯥꯅꯤꯡꯉꯥꯏ ꯊꯛꯅꯤꯡꯉꯥꯏ ꯑꯗꯩ ꯒ꯭ꯌꯥꯁ ꯅꯨꯡ ꯃꯆꯥꯛ ꯀꯩꯀꯥꯗꯣ ꯑꯈꯣꯏꯅ ꯄꯨꯗꯣꯏꯔ ꯃꯣꯏꯅ ꯄꯤꯗꯣꯏꯔꯥ ꯑꯘꯒꯤꯗꯤ ꯂꯩꯕꯝ ꯆꯥꯕꯝ ꯀꯃꯥꯏ ꯀꯃꯥꯏꯅ ꯇꯧꯒꯦꯗꯣ
ꯎꯝ ꯑꯗꯨꯗꯨꯅ ꯁꯨꯃꯥꯏꯟ ꯇꯧꯕꯅꯤ ꯃꯣꯏꯖꯦ ꯑꯌꯥꯝꯕꯗꯤ ꯄ꯭ꯔꯤ ꯕꯨꯀꯤꯡꯗꯧꯅ ꯇꯧꯅꯩꯕ
ꯑꯥ
ꯄ꯭ꯔꯤ ꯕꯨꯛꯀꯤꯡꯅ ꯑꯌꯥꯝꯕ ꯇꯧꯅꯩ ꯑꯩ ꯈꯪꯅ ꯆꯥꯟꯅꯕꯒꯩ ꯗꯤ ꯍꯥꯟꯅ ꯑꯍꯥꯟꯕꯗ ꯐꯣꯟ ꯂꯣꯏꯅ ꯇꯧ ꯅꯔ ꯁꯤ ꯍꯥꯡꯕ ꯂꯩꯕ꯭ꯔꯥ ꯂꯩꯇ ꯭ꯕꯔꯅ ꯑꯌꯥꯝꯕꯅꯗꯤ ꯍꯧꯖꯤꯛꯇꯤ ꯃꯣꯏꯖꯦ ꯐꯨꯜꯗ ꯑꯣꯏꯒꯜꯂꯦꯕ ꯃꯤ ꯂꯝ ꯀꯣꯏꯕ ꯐꯅ꯭ꯌꯥꯝ ꯂꯥꯡꯅꯩꯕ ꯑꯌꯥꯝꯕꯅ
ꯑꯣ
ꯑꯗꯨꯒ ꯈꯨꯗꯛꯇ ꯆꯠꯄꯗꯨꯗꯤ ꯗꯥꯎꯒꯤ ꯋꯥꯗ ꯂꯥꯛꯀꯗꯕ ꯃꯥꯜꯂꯦ ꯈꯨꯗꯛꯇꯒ ꯆꯠꯂꯒ ꯂꯩꯒꯗ꯭ꯔꯅ ꯇꯧꯕꯗꯣ ꯑꯗꯣ ꯑꯩꯅ ꯈꯪꯕꯗꯥ ꯄ꯭ꯔꯤ ꯕꯨꯛꯀꯤꯡꯅ ꯑꯌꯥꯝꯕ ꯂꯣꯏ ꯑꯣꯏꯕ ꯉꯍꯥꯟ ꯄ꯭ꯔꯤ ꯕꯨꯛꯀꯤꯡꯒꯤ ꯍꯪꯅꯕ ꯕꯣꯛꯇ ꯐꯨꯜ ꯑꯣꯏꯔꯦꯅ ꯑꯌꯥꯝꯕ ꯍꯥꯏꯅꯔꯛꯑꯦꯕ ꯑꯩꯅ ꯈꯪꯅ ꯆꯥꯟꯅꯕ ꯍꯪꯕꯗꯥ ꯑꯗꯨꯗꯨꯅꯥ ꯈꯨꯗꯛꯇ ꯆꯠꯂꯒ ꯕꯨꯛꯀꯤꯡ ꯇꯧꯕꯗꯨꯗꯤ ꯑꯗꯨꯗꯤ ꯌꯥꯒꯗꯕ ꯃꯥꯟꯗꯦ ꯑꯗꯣ ꯃꯣꯏꯖꯦ ꯁꯨꯃꯥꯏꯅ ꯇꯧꯌꯦ ꯏꯇꯥꯎ ꯀꯔꯤ ꯑꯥ ꯂꯨꯄꯥ ꯑꯍꯤꯡ ꯂꯦꯛꯄꯖꯦ ꯁꯤꯖꯤꯅ ꯄꯔ ꯍꯦꯠꯇ ꯂꯨꯄꯥ ꯆꯥꯎꯉꯥ ꯆꯥꯎꯉꯥ ꯂꯧꯋꯦ
ꯑꯥ
ꯑꯗꯨꯗꯩꯗꯤ ꯅꯨꯡ ꯅꯨꯃꯤ ꯑꯌꯨꯛ ꯅꯨꯡꯗꯤꯟꯗ ꯆꯥꯛ ꯆꯥꯅ ꯈꯣꯠꯅ ꯕꯗꯨꯅ ꯊ꯭ꯔꯤ ꯍꯟꯗ꯭ꯔꯦꯗꯂ ꯀꯌꯥ ꯅꯣꯝ ꯂꯍꯧꯌꯦ
ꯑꯣ
ꯑꯗꯨꯃꯥꯏꯟ ꯇꯧꯋꯦ ꯑꯗꯩꯗꯤ ꯃꯣꯏ ꯐꯦꯁꯤꯂꯤꯇꯤ ꯌꯥꯝ ꯅꯨꯡꯉꯥꯏꯌꯦ ꯍꯧꯖꯤꯛꯀꯤ ꯂꯩꯔꯤꯗꯣ ꯑꯈꯣꯏꯗ ꯋꯥꯁꯔꯨꯝꯗꯒꯤ ꯍꯧꯔꯗꯒ ꯇꯨꯝꯕꯝ ꯆꯥꯐꯝ ꯀꯤꯠꯆꯟ ꯅꯨꯡꯆꯟ ꯌꯥꯝꯅ ꯅꯥꯜꯂꯦ
ꯑꯣ
ꯑꯗꯩꯗꯤ ꯃꯣꯏꯒꯤ ꯐꯩꯖꯣꯞ ꯅꯨꯡꯖꯨꯞ ꯐꯃꯨꯡ ꯅꯣꯡꯃꯨ ꯃꯣꯝꯄꯥꯛꯀ ꯐꯖꯅ ꯁꯦꯝꯗꯣꯛꯇꯅ ꯑꯗꯩꯗꯤ ꯀꯤꯠꯆꯟꯒꯖꯦ ꯃꯣꯏꯅ ꯄꯤꯔꯤꯖꯦ ꯀꯣ ꯂꯤꯛ ꯈꯥꯡ ꯅꯪ ꯃꯈꯜ ꯈꯥꯡ ꯑꯆꯧꯕ ꯀꯤꯂꯣ ꯇꯔꯥ ꯄꯨꯟ ꯊꯣꯡꯒꯦ ꯍꯥꯏꯔꯖꯨ ꯑꯗꯨꯝ ꯃꯔꯥꯡ ꯀꯥꯏꯅ ꯑꯗꯨꯝ ꯂꯩꯍꯧꯌꯦꯕꯥ ꯑꯗꯩ ꯊꯛꯅꯕ ꯏꯁꯤꯡ ꯄꯤꯕꯤ ꯑꯗꯩꯗꯤ ꯌꯥꯝꯅ ꯇꯧꯋꯦ ꯑꯗꯣ ꯌꯥꯝꯅꯖꯨ ꯅꯨꯡꯉꯥꯏ ꯑꯗꯣ ꯃꯤ ꯑꯗ꯭ꯋꯥꯏꯗ ꯂꯩꯔꯤꯕ
ꯃꯤꯈꯩꯖꯦ ꯂꯣꯏ ꯐ꯭ꯔꯦꯜꯂꯤ ꯑꯣꯏꯗꯥ ꯑꯗꯩꯗꯤ ꯑꯈꯣꯏ ꯑꯈꯣꯏꯅ ꯄꯣꯠ ꯆꯩ ꯄꯨꯕꯖꯦ ꯑꯥ ꯒꯥꯔꯤꯗ ꯊꯨꯝꯗꯒꯤ ꯍꯧꯔ ꯑꯈꯣꯏꯒꯤ ꯆꯥꯅꯤ ꯊꯛꯅꯤ ꯑꯈꯣꯏꯅ ꯂꯣꯏ ꯄꯨꯖꯩꯌꯦ
ꯑꯣ
ꯎꯝ ꯒ꯭ꯌꯥꯁ ꯁꯤꯂꯤꯟꯗꯔ ꯃꯣꯏꯅ ꯑꯅꯤ ꯄꯤꯕꯅꯦ
ꯑꯥ
ꯚꯔꯅꯔ ꯑꯃ ꯑꯗꯩ ꯗꯤ ꯑꯩꯅ ꯂꯩꯔꯨꯕꯒꯤ ꯑꯦꯛꯁꯄꯔꯤꯌꯦꯟꯁꯅꯤꯀꯣ ꯑꯇꯣꯞꯄꯒꯤ ꯐꯦꯁꯤꯂꯤꯇꯤꯗꯣ ꯃꯥꯟꯅꯔꯝꯕ ꯌꯥꯏ ꯃꯥꯟꯅꯔꯝꯗꯕ ꯌꯥꯏ ꯑꯗꯨꯕꯨꯗꯤ ꯍꯥꯏꯔꯞꯄꯨꯗꯤ ꯂꯣꯏ ꯃꯥꯟꯅꯔꯝꯕꯖꯨ ꯌꯥꯏꯕ
ꯑꯗꯩꯗꯤ ꯒ꯭ꯌꯥꯁ ꯏꯁꯇꯣꯞ ꯑꯃ ꯄꯤꯔꯦ ꯑꯗꯩꯗꯤ ꯕꯔꯅꯔ ꯄꯤ ꯏꯁꯤꯡ ꯖꯥꯔ ꯑꯅꯤꯝꯒ ꯄꯤꯕꯤ ꯊꯛꯅꯕ
ꯑꯣ
ꯑꯗꯨꯗꯨꯒ ꯌꯥꯝꯅ ꯃꯩꯖꯨ ꯌꯥꯝ ꯅꯨꯡꯉꯥꯏ ꯃꯩꯗꯣ ꯃꯣꯏꯗꯣ ꯁꯣꯂꯥꯔꯅꯦꯕꯀꯣ
ꯑꯥ
ꯐꯣꯟ ꯆꯥꯔꯖ ꯇꯧꯕ ꯈꯣꯠꯄ ꯂꯣꯏꯅꯃꯛ ꯂꯣꯏ ꯅꯨꯡꯉꯥꯏꯗ ꯌꯥꯝꯅ ꯅꯨꯡꯉꯥꯏꯗ ꯃꯐꯝꯗꯣ ꯀꯣꯏꯊꯣꯛꯄ ꯑꯗꯨꯝ ꯌꯥꯕ ꯃꯐꯝꯅꯦ ꯑꯍꯤꯡ ꯅꯣꯡ ꯂꯦꯛꯞꯊꯣꯛꯎꯕ ꯌꯥꯏ ꯑꯗꯩꯗꯤ
ꯑꯌꯨꯛ ꯅꯣꯡꯉꯥꯜꯂꯛꯄꯒꯤ ꯅꯣꯡꯉꯥꯜꯂꯝꯗꯥꯏꯒꯤ ꯅꯨꯃꯤꯠ ꯀꯥꯔꯛꯄ ꯀꯔꯥꯡꯒꯤ ꯆꯤꯡꯗꯣ
ꯎꯝ
ꯑꯗꯣꯝꯗꯒꯤ ꯅꯨꯃꯤꯠꯀ ꯀꯥꯈꯠꯂꯛꯄꯗ ꯌꯦꯡꯕꯗ ꯌꯥꯝꯅ ꯄꯨꯛꯅꯤꯡ ꯍꯨꯅ ꯐꯖꯩ ꯍꯥꯏꯇꯥꯔꯦ
ꯎꯝ ꯑꯗꯣ ꯀꯩꯅꯣꯖꯦ ꯃꯣꯏꯒꯤ ꯑꯈꯣꯏꯅ ꯆꯥꯛꯈꯨꯝꯒꯤ ꯃꯣꯏꯅ ꯒ꯭ꯌꯥꯁ ꯀꯩꯀꯥ ꯄꯤꯕꯖꯦ ꯑꯗꯨꯒꯤꯗꯤ ꯄꯩꯁꯥꯖꯦ ꯃꯣꯏꯅ ꯑꯦꯛꯁꯇ꯭ꯔꯥ ꯂꯧꯕ꯭ꯔꯥ
ꯑꯗꯨꯏꯗꯤ ꯂꯧꯗꯦ ꯃꯣꯏꯒꯤ ꯑꯈꯣꯏꯒꯤ ꯃꯤ ꯑꯝꯗ ꯆꯥꯎꯉꯥ ꯆꯥꯎꯉꯥ ꯍꯥꯏꯕꯗꯣ
ꯑꯥ
ꯑꯗꯨꯗ ꯑꯗꯨꯝ ꯂꯣꯏꯅꯃꯛ ꯌꯥꯎꯒ꯭ꯔꯕꯅꯤ ꯑꯗꯣ ꯑꯩꯅ ꯇꯥꯕꯗꯗꯤ ꯑꯉꯥꯡ ꯃꯆꯥ ꯆꯍꯤ ꯇꯔꯥꯒꯤ ꯃꯈꯥ ꯍꯥꯏꯕ꯭ꯔꯥ ꯀꯌꯥꯅꯣꯝ ꯃꯈꯥꯅ ꯍꯥꯏꯕꯗꯤ ꯃꯣꯏꯗꯤ ꯐ꯭ꯔꯤ ꯐ꯭ꯔꯤꯅꯦ ꯍꯥꯏꯕ ꯀꯩꯅꯣꯝꯃ ꯍꯥꯏꯌꯦ
ꯑꯣ
ꯑꯣ ꯑꯩꯅ ꯇꯥꯕꯗ ꯑꯗꯣ ꯑꯩ ꯎꯝ
ꯂꯣꯛꯇꯥꯛ ꯄꯥꯠꯇ ꯂꯩꯕ ꯑꯌꯥꯝꯕ ꯃꯤꯑꯣꯏꯖꯤꯡꯖꯦꯀꯣ ꯂꯣꯛꯇꯥꯛ ꯄꯥꯠ ꯏꯃꯥꯒꯤ ꯃꯁꯥꯏꯀꯣꯟꯗ ꯃꯣꯏꯅ ꯑꯗꯨꯗ ꯃꯣꯏꯒꯤ ꯁꯦꯟꯊꯣꯛ ꯂꯝꯕꯤꯖꯦ ꯂꯣꯛꯇꯥꯛ ꯄꯥꯠꯇꯒꯤ ꯉꯥ ꯐꯥꯔꯒ ꯍꯥꯏꯗꯤ ꯃꯥꯒꯤ ꯏꯃꯨꯡ ꯃꯅꯨꯡ ꯄꯨꯏ ꯃꯆꯥ ꯃꯁꯨꯖꯤꯡ ꯂꯥꯏꯔꯤꯛ ꯇꯝꯍꯜꯂꯤ ꯁꯥꯏꯅ ꯇꯥꯏꯌꯦꯕ ꯑꯁꯤꯅꯥ ꯁꯤꯗꯤ ꯆꯨꯝꯗꯤ ꯆꯨꯝꯃꯝꯒꯅꯤ ꯍꯥꯏꯗꯤ ꯂꯣꯛꯇꯥꯛ ꯃꯣꯏꯒꯤ ꯌꯥꯝ ꯐꯖꯔꯤꯖꯤꯅ ꯑꯩꯅ ꯍꯦꯛ ꯌꯥꯝ ꯎꯅꯤꯡꯉꯤꯖꯤꯅ ꯅꯨꯄꯤꯅꯒ ꯍꯤ ꯑꯃ ꯊꯧꯔꯒ ꯍꯤ ꯃꯊꯛꯇ ꯏꯟ ꯆꯤꯡꯕꯖꯦ ꯑꯪ ꯑꯗꯨꯗꯣ ꯌꯥꯝ ꯌꯦꯡꯅꯤꯡꯕ ꯍꯥꯏꯇꯥꯔꯦ ꯑꯗꯨꯗ ꯌꯥꯝ ꯍꯩꯅ ꯆꯤꯡꯕ ꯍꯥꯏꯇꯥꯔꯦ ꯃꯣꯏꯗꯣ
ꯎꯝ ꯑꯩ ꯎꯔꯑꯦ ꯊꯦꯡꯅꯩ ꯌꯥꯝꯅ ꯃꯑꯣꯡ ꯇꯥꯅ ꯇꯧꯋꯦ ꯑꯗꯩꯗꯤ ꯑꯌꯨꯛ ꯑꯉꯟꯕꯗꯥ ꯂꯥꯡ ꯊꯥꯔꯝꯕ ꯀꯥꯡꯒꯨꯅ ꯂꯥꯡ ꯀꯥꯏꯕ ꯂꯥꯛꯄ
ꯑꯣ
ꯑꯗꯨꯗꯨ ꯌꯥꯝ ꯅꯨꯡꯉꯥꯏꯇꯦ ꯑꯗꯨꯗꯩꯗꯤ ꯑꯈꯣꯏꯅ ꯀꯔꯥꯡꯂꯣꯝꯒꯤ ꯆꯤꯡꯂꯣꯝ ꯀꯔꯥꯡꯂꯣꯝꯗ ꯆꯪꯉꯒꯀꯣ ꯀꯔꯥꯡꯗꯒꯤ ꯃꯊꯛꯇ ꯌꯦꯡꯉꯛꯄꯗꯖꯨ ꯌꯥꯝ ꯅꯨꯡꯉꯥꯏꯕ ꯌꯥꯝ ꯐꯖꯩꯕ ꯃꯐꯝꯗꯣ
ꯊꯥꯏꯉꯩ ꯑꯩꯅ ꯀ꯭ꯂꯥꯁ ꯑꯦꯂꯚꯦꯟ ꯀꯥꯔꯛꯄꯗ ꯆꯠꯂꯨꯕ ꯃꯇꯝꯗꯗꯤ ꯗꯨꯀꯥꯟꯒꯖꯦ ꯂꯩꯍꯧꯗꯝꯅꯤ ꯍꯧꯖꯤꯛꯇꯤ ꯀꯔꯥꯡꯒꯖꯦ ꯗꯨꯀꯥꯟ ꯃꯌꯥꯝ ꯐꯝꯃꯧ ꯔꯦ ꯌꯥꯝ ꯅꯨꯡꯉꯥꯏ ꯍꯥꯏꯇꯥꯔꯦ
ꯍꯣ ꯀꯩꯗꯧꯔꯝꯃꯤꯅꯣ ꯅꯪꯕꯣ
ꯑꯩꯁꯤꯗ ꯉꯥꯏꯍꯥꯛ ꯍꯤꯞꯀꯦ ꯇꯧꯔꯝꯕꯅꯦ
ꯑꯣ ꯍꯣꯏ ꯑꯣ ꯅꯪꯖꯨ ꯄꯣꯊꯥꯖꯔꯣ ꯑꯗꯨꯗꯤ ꯑꯩꯖꯨ ꯃꯊꯪ ꯇꯥꯕꯗ ꯑꯃꯨꯛ ꯋꯥꯔꯤ ꯁꯥꯟꯅꯔꯖꯤꯀꯣ
ꯎꯝ ꯍꯣ ꯍꯣ ꯊꯝꯃꯦ ꯊꯝꯃꯦ